ꯑꯣ ꯎꯝ ꯇꯥꯏꯌꯦ ꯇꯥꯏ
ꯃꯗꯣ
ꯇꯃꯕꯨꯣ
ꯇꯝꯗꯔꯤꯌꯦ꯫
ꯑꯩꯁꯨꯝ ꯅꯪ ꯅꯤꯡꯁꯤꯡꯉꯛꯏꯅꯤ꯫
ꯍꯣꯏ ꯍꯣꯏ ꯁꯅ ꯅꯤꯡꯁꯤꯡꯉꯑꯣ ꯅꯤꯡꯁꯤꯡꯉꯑꯣ ꯈꯔ ꯈꯔ ꯅꯤꯡꯁꯤꯡꯅꯗ꯭ꯔꯗꯤ ꯀꯩꯅꯣ
ꯃꯥꯅꯦ ꯍꯧꯖꯤꯛꯀꯥꯟꯁꯤꯕꯨ ꯀꯃꯥꯏ ꯀꯃꯥꯏ ꯇꯧꯔ ꯌꯦꯦꯜꯂꯤꯒꯦ
ꯍꯧꯖꯤꯛꯀꯥꯟꯁꯤꯔꯣ ꯀꯩ ꯀꯩ ꯇꯧꯔ ꯂꯩꯦꯂꯨꯅꯦꯒꯤ ꯐꯣꯟꯗꯁꯤꯗꯤ ꯐꯣꯟ ꯂꯩꯔꯕꯗ ꯇꯥꯏꯕꯪꯄꯥꯟꯗ
ꯀꯔꯤꯝ ꯂꯩꯇ꯭ꯔꯁꯨ ꯌꯥꯔꯦ ꯑꯗꯨꯅꯤ ꯍꯧꯖꯤꯛ ꯑꯩꯈꯣꯏ ꯐꯣꯟ ꯌꯦꯡꯉꯗꯤ ꯌꯥꯔꯦ ꯆꯦꯞꯄꯒ ꯑꯃꯨꯛ ꯌꯦꯡꯉ ꯐꯝꯃꯒ
ꯑꯗꯨꯒ ꯑꯃꯨꯛ
ꯌꯦꯡꯕ ꯋꯥꯔꯒꯅ ꯑꯃꯨꯛ ꯍꯧꯅ ꯇꯥꯒꯅꯤ
ꯎꯝ ꯑꯗꯒꯤ ꯑꯃꯨꯛ ꯑꯃꯨꯛ ꯑꯩꯈꯣꯏꯒꯤ ꯑ ꯑꯩꯈꯣꯏꯒꯤ ꯂꯩꯗꯅ ꯈꯔ ꯉꯥꯎꯁꯤꯟꯅꯕ ꯂꯩꯗꯅ ꯑꯗꯨꯁꯤꯡꯗꯨꯅ ꯉꯥꯎꯁꯟꯅꯔꯀꯥꯟꯗ ꯅꯦꯠ ꯑꯍꯨꯝꯃꯨꯛ ꯃꯨꯊꯠꯈꯤꯕꯗ ꯉꯥꯎꯗ꯭ꯔꯦ
ꯑꯗꯨꯒꯅꯤꯁꯦ ꯑꯩꯁꯦ ꯌꯥꯝꯍꯥꯡꯕꯨꯠ ꯊꯠꯂꯤꯁꯦ ꯑꯗꯨ ꯁꯨꯝ ꯇꯧꯔꯛꯑꯒꯗꯤ ꯑꯃꯨꯛ ꯍꯥꯏꯅꯔꯛꯑꯦꯀꯣ ꯑꯍꯥꯟꯕ ꯅꯨꯃꯤꯠꯇꯒꯗꯤ ꯏꯊꯟꯇ ꯅꯠꯇꯦ ꯈꯜꯂꯕꯒꯤ ꯈꯥꯡꯕꯨꯗꯤ ꯈꯥꯡꯉꯦꯕ ꯑꯃ ꯀꯩꯅꯣ ꯏꯁꯥꯁꯦ ꯑꯃ ꯁꯣꯔꯁꯦ ꯅꯥꯇꯣꯟꯁꯦ ꯅꯥꯝꯃ ꯑꯣ ꯃꯃꯤꯡꯁꯦ ꯂꯧꯈꯠꯍꯟꯕꯩꯥꯗ ꯇꯧꯦ ꯍꯥꯏꯕ
ꯎꯝ ꯑꯗꯒꯤꯗꯤ ꯑꯁꯤꯗ ꯔꯦꯗꯤꯌꯑꯣ ꯇꯥꯕꯅ ꯇꯥꯕ ꯑꯗꯩꯗꯤ ꯀꯩꯅꯣ ꯁꯤꯃꯥ ꯁꯤꯃꯥ ꯍꯥꯞꯄꯒ ꯁꯤꯃꯥ ꯗꯃꯟꯗ ꯍꯥꯞꯀꯠꯂꯒ ꯁꯤꯗ ꯌꯦꯡꯈꯠꯂꯛꯄꯅ ꯀꯥꯡꯕꯨ ꯑꯃ
ꯑꯗꯨꯁꯨ ꯑꯉꯥꯡꯀꯥꯟꯗ ꯑꯃ ꯀꯩꯅꯣ ꯇꯧꯗ꯭ꯔꯥ ꯃꯌꯦꯛ ꯄꯨꯊꯣꯛꯑꯗꯤ ꯑꯗꯨꯝ ꯌꯦꯡꯕꯗꯣ ꯑꯩꯈꯣꯏꯗꯣ ꯑꯃ ꯌꯦꯡꯅꯤꯡꯉꯥꯏ ꯅꯠꯇꯕꯒꯤ ꯀꯩꯁꯨꯒꯤ ꯅꯨꯡꯇꯤꯒꯤ ꯏꯅꯤꯡꯉꯥꯏꯗꯤ ꯂꯩꯇꯕ ꯍꯥꯏꯥꯏꯔ ꯀꯥꯟꯗꯗꯤ ꯑꯃ ꯑ ꯑ ꯀꯥꯏꯗꯅꯣ ꯁꯤꯃꯥꯕꯨ ꯅꯨꯡ ꯅꯤꯡꯉꯥꯏ ꯌꯦꯅꯤꯡꯉꯥꯏ ꯂꯩꯕ꯭ꯔꯅꯦ ꯃꯥ ꯑꯗꯨꯝꯌꯦꯛ ꯄꯨꯊꯑꯦ
ꯊꯣꯛꯑꯗꯤ ꯑꯗꯨꯝ ꯌꯦꯡꯗ꯭ꯔꯦꯦ
ꯑꯗꯨꯃꯥꯏꯅ ꯌꯦꯡꯉꯦ ꯍꯥꯏꯕ ꯑꯃ ꯐꯤꯂꯝꯁꯦ ꯅꯨꯡꯉꯥꯏꯒꯦꯔꯥ ꯅꯨꯡꯉꯥꯏꯔꯨꯔꯥ ꯑꯩꯁꯦ ꯃꯌꯦꯛ ꯊꯣꯛꯑꯕ ꯁꯕꯇꯥꯏꯇꯜ ꯊꯣꯛꯑꯕ ꯑꯩ ꯑꯗꯨꯝ ꯌꯦꯡꯉꯅꯤ ꯑꯃ ꯁꯨꯡꯅꯨꯡꯉꯦ ꯅꯨꯡꯉꯥꯏꯇꯕ ꯕ꯭ꯂꯔ ꯆꯠꯄ ꯐꯤꯂꯝ ꯑꯣꯏꯣꯏꯁꯨ ꯑꯗꯨꯝ ꯌꯦꯡꯗꯣꯏꯅꯤꯀꯣ
ꯑꯗꯣ ꯊꯥꯏꯅꯅꯦ ꯁ꯭ꯀꯨꯜ ꯀꯥꯔꯤꯉꯩꯗꯗꯤ ꯑꯩꯈꯣꯏꯒꯤ ꯗ꯭ꯔꯃꯥ ꯒꯨꯝꯕ ꯌꯦꯡꯕꯁꯦ ꯑꯃ ꯌꯥꯝ ꯅꯨꯡꯉꯥꯏꯔꯝ ꯃꯦꯕꯀꯣ ꯍꯥꯏꯗꯤ ꯅꯨꯡꯉꯥꯏꯔꯝꯃꯦ ꯍꯥꯏꯕꯗꯤ ꯌꯦꯡꯉꯣ ꯁ꯭ꯀꯨꯜꯁꯨ ꯀꯥꯗꯣꯏꯅꯤ ꯑꯦꯛꯖꯥꯝꯒꯨꯝꯕ ꯇꯦꯁꯀꯨꯝꯕ ꯃꯆꯥ ꯃꯆꯥꯁꯨ ꯗꯨꯝ ꯂꯩꯅꯤ ꯑꯗꯨꯒꯨꯝꯕ ꯃꯔꯛꯇꯨꯗ ꯑꯃ ꯌꯦꯡꯕꯗꯣ ꯌꯥꯝ ꯅꯨꯡꯉꯥꯏꯕ ꯑꯗꯨꯗꯣ ꯍꯧꯖꯤꯛꯁꯤꯅ ꯑꯃ ꯀꯅꯥꯝꯇꯅ ꯊꯤꯡꯕꯤꯅꯤꯡ ꯑꯗꯨꯏ ꯃꯇꯝꯗꯗꯤ ꯆꯩꯗ꯭ꯔꯥ ꯁꯤꯗ ꯀꯣꯔꯤꯌꯥꯗ ꯇꯧ ꯂꯩꯅ ꯆꯩꯔꯤꯅꯦꯕ ꯍꯧꯖꯤꯛꯁꯤꯅ ꯌꯦꯡꯅꯤꯡꯗꯦ ꯍꯥꯏꯕ
ꯌꯦꯡꯅꯤꯡꯗꯦ ꯍꯧꯖꯤꯛ ꯏꯁꯥꯅ ꯐꯣꯟ ꯄꯥꯏꯔꯦ ꯂꯦꯞꯇꯣꯞ ꯇꯦꯕ꯭ꯂꯦꯠ ꯄꯥꯏꯔꯒ
ꯍꯥꯏꯥꯏꯅ ꯐꯃꯨꯡꯗ ꯄꯅ ꯌꯦꯡꯗꯣꯔꯀꯥꯟꯗꯤꯦ ꯅꯦ ꯁꯤꯗꯤ ꯂꯣ ꯉꯥꯎꯕ ꯃꯤꯁꯦꯔꯤ ꯇꯧꯔꯤꯒꯦ ꯀ ꯑꯩꯈꯣꯏꯒꯤ ꯑꯝ ꯍꯥꯏꯒ
ꯑꯁꯦꯡꯕꯩꯁꯨ ꯑꯃ
ꯀꯩꯅꯣꯁꯤꯅꯅꯦ ꯇꯤꯚꯤꯒꯤ ꯃꯈꯣꯡꯁꯦ ꯂꯦꯞꯄꯒ ꯌꯦꯡꯗꯣꯏꯅꯦꯕ ꯑꯗꯨꯒ ꯑꯩꯈꯣꯏ ꯄꯥꯩ ꯂꯥꯛꯑꯦ ꯍꯥꯏꯕ
ꯀꯦꯦꯠꯁꯦ ꯐꯕꯂ ꯑꯣꯄꯟ ꯇꯧꯊꯣꯛꯑꯒ ꯂꯧꯊꯣꯛꯀꯗꯣꯏꯅꯦꯕ ꯃꯗꯨꯒ ꯇꯨꯃꯤꯟ ꯆꯪꯈꯤꯗꯣꯏꯅꯦꯕ ꯐꯝꯃꯒꯅꯤ ꯅꯥ ꯇꯥꯅ ꯌꯦꯡꯖꯕ ꯄꯣꯠꯇꯦꯀꯣꯁꯦ ꯄꯥꯔ ꯄꯥꯔꯒ ꯑꯃ ꯇꯧꯔꯒꯅꯦꯕ ꯌꯦꯡꯗꯣꯏꯁꯦꯃ
ꯑꯗꯨꯅꯦ ꯑꯗꯨꯒ
ꯀꯩꯅꯣ ꯍꯧꯖꯤꯛ ꯑꯩꯅ ꯍꯥꯏꯗꯨꯃꯛ ꯍꯦꯛ ꯇꯧꯏꯦ ꯑꯩꯁꯨ ꯑꯩ ꯊꯟꯗꯔꯕ ꯅꯣꯏꯁꯨ ꯇꯧꯕꯣꯏꯔꯥ
ꯑꯩ ꯌꯥꯝ ꯑꯩ ꯀꯨꯏꯔꯦ ꯇꯧꯕ ꯁꯤꯁꯦ ꯀꯣꯔꯣꯅꯥ ꯃꯅꯨꯡꯐꯧ ꯑꯩꯁꯦ ꯌꯦꯡꯉꯝꯃꯦ ꯌꯥꯝꯅ ꯍꯥꯏꯗꯤ ꯑꯗꯨꯝ ꯌꯦꯡꯉꯝꯃꯦꯕ ꯀꯣ ꯗ꯭ꯔꯃꯥꯁꯦ ꯑꯗꯨꯕꯨ ꯀꯣꯔꯣꯅꯥ ꯐꯔꯛꯑꯒ ꯍꯥꯏꯗꯤ ꯑꯃꯨꯛ ꯀꯣꯂꯦꯖ ꯀꯥꯕ ꯍꯧꯔꯛꯄꯩꯁꯦ ꯁꯤꯗꯒꯤꯗꯤ ꯑꯃꯨꯛ ꯌꯦꯡꯅꯤꯡꯕ ꯑꯣꯏꯒꯗꯕꯗꯣ ꯍꯥꯏꯗꯤ ꯀꯩꯁꯨ ꯌꯦꯡꯗꯦꯕ ꯑꯗꯨꯏ ꯃꯔꯛꯇꯒ ꯀꯩꯅꯣ ꯗ꯭ꯔꯃꯥ ꯑꯃꯈꯛꯀ ꯌꯦꯡꯉꯦꯀꯣ ꯑꯃ ꯖꯤꯁꯨ ꯖꯤꯁꯨꯅ ꯀꯨꯝꯕ ꯑꯃ ꯁ꯭ꯅꯣ ꯗ꯭ꯔꯣꯞꯇꯣ
ꯎꯝ ꯎꯝ
ꯎꯝ ꯑꯗꯨꯃ ꯈꯛꯀꯥ ꯌꯦꯡꯒꯤ ꯂꯥꯁꯅꯦ ꯑꯗꯨꯅ ꯑꯩꯅ ꯅꯤꯡꯁꯤꯡꯕꯗ ꯗ꯭ꯔꯃꯥ ꯐꯖ ꯐꯖꯅ ꯍꯥꯏꯗꯤ ꯑꯦꯄꯤꯁꯣꯠ ꯐꯖꯅ ꯌꯦꯡꯕꯁꯦ ꯑꯗꯣ ꯍꯧꯖꯤꯛꯄꯨꯗꯤ ꯑꯗꯨꯝ ꯔꯤꯜꯁꯇ ꯃꯇꯦꯛ ꯃꯇꯦꯛ ꯊꯣꯛꯂꯛꯄꯒꯨꯝꯕꯗꯨꯗ ꯁꯤ ꯁꯤꯃ ꯊꯣꯛꯏ ꯁꯤꯃ ꯊꯣꯛꯏꯗꯤ ꯈꯪꯉꯦꯕ ꯑꯗꯨꯗꯨ ꯑꯃꯥ ꯐꯖꯅ ꯄꯔꯤꯡ ꯑꯣꯏꯅ ꯌꯦꯡꯕꯗꯤ ꯑꯝꯇ ꯑꯣꯏꯗꯕꯗꯣ
ꯍꯣꯏ ꯍꯣꯏ ꯎꯝ ꯇꯧꯕꯅꯤꯉꯣ ꯑꯃ ꯑꯉꯥꯡꯑꯣꯏꯔꯤꯀꯥꯟꯒꯤꯅꯦ ꯀꯩ ꯍꯥꯏꯗꯣꯏꯅꯣ ꯀꯦꯁꯦꯠꯀꯁꯦ ꯂꯨꯄꯥ ꯇꯔꯥ ꯀꯨꯟ ꯂꯩꯔꯛꯄꯗ ꯀꯦꯁꯦꯠ ꯂꯧꯕ ꯑꯗꯒꯤ ꯁ꯭ꯀꯨꯜꯒꯤ ꯌꯥꯡꯈꯩꯒꯤ ꯑꯍꯨꯝ ꯄꯩꯁꯥꯒ ꯄꯨꯟꯁꯤꯟꯅꯔꯒ ꯂꯧꯕꯗꯣ ꯑꯗꯒꯤ ꯀꯩꯅꯣꯗꯒ ꯁꯀꯨꯜ ꯁ꯭ꯀꯨꯜꯗꯒ ꯏꯃꯥꯟꯅꯕꯤꯅ ꯑꯃ ꯑꯣꯖꯥ ꯎꯗ꯭ꯔꯤꯉꯩꯗꯒ ꯁꯠ ꯁꯠꯀ ꯏꯟꯁꯤꯟꯅꯔꯒ ꯕꯣꯏꯗꯒ ꯇꯧꯔꯒꯒ
ꯑꯗꯨꯒ ꯄꯣꯔꯛꯄꯗꯣ ꯑꯗꯨꯅ ꯍꯦꯟꯅ ꯅꯨꯡꯉꯥꯏꯕꯩ ꯇꯥꯏꯞꯇ ꯇꯧꯋꯦ ꯍꯥꯏꯕ ꯑꯗꯨ ꯂꯩꯇꯦ ꯑꯗꯨꯏ ꯃꯇꯝꯗ ꯌꯦꯡꯕꯗꯨꯅ ꯍꯦꯟꯅ ꯅꯨꯡꯉꯥꯏꯕꯩ ꯇꯥꯏꯞ ꯑꯁ ꯋꯥꯏ ꯋꯥꯏ ꯑꯗꯒꯤꯗꯤ ꯑꯁꯤ ꯑꯦꯁꯦꯝꯕ꯭ꯂꯤ ꯇꯧꯔꯒ ꯎꯝ ꯀꯩꯅꯣ ꯕꯦꯛ ꯆꯦꯛꯁꯦ ꯁꯔꯄ꯭ꯔꯥꯏꯖꯇ ꯇꯧꯔꯛꯑꯅꯤ ꯑꯗꯨꯗꯩ ꯐꯥꯔꯅꯤ ꯑꯗꯩ ꯊꯨꯗꯦꯛ ꯑꯅꯤ
ꯅꯣꯏꯕꯥꯅꯤ ꯂꯥꯛꯑꯗꯨꯗꯤ ꯁꯤ ꯌꯦꯡꯉꯒ ꯑꯗꯨꯒ ꯑꯗꯨꯒ ꯇꯧꯗꯣꯏꯅꯦꯕ ꯑꯗꯨꯅꯅꯦ ꯀꯩꯅꯣ ꯇꯧꯗꯣꯏꯅꯦꯕ ꯎꯝ ꯑꯩꯈꯣꯏ ꯑꯉꯥꯡ ꯑꯣꯏꯀꯥꯟꯗꯗꯤ ꯁꯤꯗꯤ ꯁꯤꯖꯤꯟꯗ꯭ꯔꯤ ꯀꯩꯅꯣꯗꯣ ꯀꯦꯃꯦꯁꯇ꯭ꯔꯤꯒꯨꯝꯕ ꯐꯤꯖꯤꯛꯁꯀꯨꯝꯕꯒꯤ ꯄ꯭ꯔꯦꯛꯇꯤꯀꯦꯜ ꯅꯣꯠꯕꯨꯛꯁꯦ
ꯑ ꯊꯥꯕꯗꯣ
ꯑ ꯊꯥꯕꯒꯤ ꯃꯈꯨꯝꯁꯦ ꯁꯤꯗ ꯆꯦ ꯂꯥꯁꯀꯤ ꯆꯦꯁꯤ ꯇꯧꯔꯒ ꯁꯣꯂꯨꯇꯦꯗ ꯅꯞꯇꯣꯏꯅꯦ
ꯑꯥ ꯎꯝ ꯑꯥ ꯑꯥ
ꯑꯗꯣ ꯀꯣꯟꯅꯕꯨꯗꯤ ꯑꯣꯖꯥꯈꯩꯁꯨ ꯈꯪꯉꯦ ꯍꯥꯏꯗꯤ ꯇꯦꯛꯅꯤꯛꯇꯣ ꯇꯣꯏꯁꯜꯂꯛ ꯑꯀꯥꯟꯗꯗꯤ ꯑꯍꯥꯟꯕꯗꯗꯤ ꯃꯣꯏ ꯈꯪꯗꯦꯕ ꯑꯗꯨꯗꯣ ꯑꯗꯨꯗꯨꯅ ꯑꯩꯈꯣꯏꯁꯦ ꯀꯦꯃꯤꯁꯇ꯭ꯔꯤꯒꯤ ꯐꯤꯖꯤꯛꯁꯅꯣꯕꯨꯛꯁꯦ ꯕꯣꯏꯗ ꯑꯃꯃꯝ ꯔꯞꯅꯣꯠꯕꯨꯛꯅꯦ ꯍꯥꯏꯔꯒ ꯄꯨꯗꯣꯏꯅꯦꯕ ꯑꯃ ꯑꯗꯨꯗꯨꯒ ꯑꯗꯨꯗꯨꯗ ꯍꯥꯞꯆꯤꯟ ꯅꯠꯇ꯭ꯔꯗꯤ ꯅꯣꯔꯃꯦꯜꯒꯤ ꯀꯩꯅꯣꯗ ꯆꯞꯄꯁꯤꯗꯤ ꯖꯔ ꯐꯥꯛꯄꯗ ꯄꯥꯏꯊꯣꯛ
ꯄꯥꯏꯊꯣꯛꯄꯗ ꯇꯥꯗꯔꯅꯦ ꯇꯥꯏ ꯇꯥꯏ
ꯑꯗꯩ ꯐꯥꯔꯁ ꯕꯦꯟꯁꯇꯒ ꯐꯝꯃꯒ ꯑꯣꯖꯥꯅ ꯃꯃꯥꯡꯗ ꯂꯥꯏꯔꯤꯛ ꯀꯟꯅ ꯇꯥꯛꯑꯒ ꯂꯥꯏꯔꯤꯛ ꯁꯠꯇꯣꯛꯄꯗ ꯀꯦꯁꯦꯠ ꯌꯥꯎꯔꯛꯄ ꯍꯥꯏꯒꯨꯝꯕ ꯕꯦꯟꯆ ꯃꯈꯥꯗ ꯇꯥꯔꯛꯄꯗꯣ ꯑꯣꯖꯥꯒꯤ ꯃꯃꯥꯡꯗ ꯑꯗꯨꯃꯥꯏ ꯅꯦꯕ ꯑꯗꯨꯃꯥꯏꯅ ꯇꯧꯕꯗ ꯑꯩꯁꯦ ꯀꯞꯄꯤꯅꯦ ꯍꯥꯏꯕ ꯀꯤꯝꯃꯟꯗꯅꯅꯦ ꯑꯩꯗꯤ ꯉꯥꯥꯡꯉꯛꯑꯅꯤ ꯀꯤꯗꯣ ꯑꯣꯖꯥꯅ ꯑꯩꯅ ꯀꯩꯝ ꯍꯥꯏꯗꯔ꯭ꯤ ꯉꯩꯗ ꯅꯪ ꯀꯞꯄꯤꯗꯣ ꯀꯩꯒꯤꯅꯣ ꯑꯉꯥꯡ ꯑꯣꯏ ꯀꯥꯟꯗ ꯀꯂꯥꯁ ꯐꯣꯔ ꯀꯥꯏ ꯀꯥꯟꯗꯅꯦ
ꯑꯩꯈꯣꯏꯒꯤꯅ ꯑꯃꯨꯛꯀ ꯅꯨꯄꯤ ꯉꯥꯛꯇ ꯇꯝꯃꯛꯄꯩꯀꯣ ꯍꯥꯏ ꯁ꯭ꯀꯨꯜꯁꯦ ꯇꯝꯃꯤꯀꯥꯟꯗꯅꯦ ꯑꯅꯝꯕꯅ ꯑꯥꯌꯥꯝꯕꯅ ꯗ꯭ꯔꯃꯥ ꯌꯥꯝ ꯌꯦꯡꯉꯤ
ꯑꯦ ꯍꯥꯏ꯭ꯁꯀꯨꯜꯗꯅꯤ ꯍꯥꯏꯁꯀꯨꯜ ꯗꯅꯤ
ꯑꯩꯅ ꯗ꯭ꯔꯃꯥ ꯌꯦꯡꯕꯁꯦ ꯀ꯭ꯂꯥꯁ ꯁꯚꯦꯟꯗꯩ ꯅꯦꯕꯀꯣ ꯍꯥꯏꯗꯤ ꯏꯃꯥꯟꯅꯕꯤ ꯑꯃ ꯂꯩꯌꯦ ꯃꯥꯁꯤꯅꯅꯦ ꯀꯦꯁꯦꯠ ꯁꯦ ꯃꯌꯥꯝ ꯂꯩꯗꯣꯏꯅꯦ ꯃꯣꯏ ꯃꯣꯏ ꯆꯦ ꯑꯍꯨꯝ ꯂꯩꯌꯦꯕꯀꯣ ꯑꯗꯨꯗꯨꯅ ꯑꯃ ꯃꯥꯁꯦ ꯈꯔ ꯄꯤꯛꯏ ꯀꯥꯟꯗꯒꯤ ꯑꯗꯨꯝ ꯃꯣꯏ ꯆꯦ ꯍꯣꯏꯅ ꯌꯦꯡꯕꯗꯨꯗ ꯑꯗꯨꯝ ꯃꯥꯁꯨ ꯌꯦꯡꯕꯗꯣ ꯃꯥꯁꯤꯅ ꯋꯥꯔꯤꯁꯤ ꯂꯤꯗꯣꯏꯅꯦꯕ ꯀ꯭ꯂꯥꯁꯇ ꯂꯥꯛꯑꯒ ꯑꯗꯣ ꯑꯩꯁꯦ ꯑꯍꯥꯟꯕꯗ ꯍꯥꯏꯗꯤ ꯀꯩꯁꯨꯝ ꯈꯪꯉꯝꯗꯦꯕ ꯑꯗꯨꯒ ꯂꯩꯅ ꯈꯪꯉ ꯇꯥꯔꯁꯨ ꯑꯃ ꯌꯦꯡꯕ ꯀꯩꯀꯥꯗꯩꯗꯤ ꯀꯤꯁꯦꯠ ꯀꯩꯀꯥ ꯑꯍꯣꯏ ꯈꯪꯗꯦꯕ ꯃꯥꯅ ꯑꯍꯥꯟꯕ ꯑꯩꯉꯣꯟꯗ ꯄꯤꯕꯁꯦ ꯕꯣꯏꯁꯑꯣꯕꯔ ꯐ꯭ꯂꯥꯋꯔꯒ ꯀ꯭ꯔꯦꯖꯤ ꯂꯤꯇꯜ ꯊꯤꯡꯀꯣꯂꯞꯀ ꯁꯤ ꯑꯅꯤꯁꯤꯅꯦ ꯃꯥꯅ ꯑꯩꯉꯣꯟꯗ ꯀꯤꯁꯦꯠ ꯄꯤꯔꯛꯏꯁꯦ
ꯚꯣꯏꯁ ꯑꯣꯕꯔ ꯐ꯭ꯂꯥꯋꯔꯗꯒꯤꯅꯦ ꯃꯤ ꯂꯣꯏꯅ ꯑꯌꯥꯝꯕ ꯐꯤꯂꯝ ꯌꯦꯡꯕ ꯍꯧꯅꯈ꯭ꯔꯤꯁꯤꯡꯁꯦ ꯑꯩꯈꯣꯏꯒꯤ ꯂꯦꯡꯒꯥ
ꯑꯗꯨꯗꯨꯒ ꯑꯩꯅ ꯑꯍꯟꯕ ꯌꯦꯡꯕꯁꯦ ꯕꯣꯏꯁ ꯐ꯭ꯂꯥꯋꯔꯁꯤꯗꯤ ꯑꯦꯄꯤꯁꯣꯠ ꯈꯔ ꯁꯥꯡꯕꯒꯤ ꯑꯩꯁꯦ ꯌꯦꯡꯗ꯭ꯔꯦ ꯍꯥꯏꯗꯤ ꯃꯥꯅ ꯂꯣꯏꯗ꯭ꯔꯤ ꯋꯥꯠꯂꯤ ꯍꯥꯏꯔꯛꯑꯦꯕ ꯀꯣ ꯑꯗꯨꯗꯒꯤ ꯎ ꯑꯩꯅ ꯀꯔꯤꯁꯤ ꯊꯤꯡꯒꯣꯜꯂ ꯍꯥꯟꯅ ꯌꯦꯡꯉꯦ ꯌꯥꯝ ꯅꯨꯡꯉꯥꯏꯔꯦ ꯑꯗꯨꯁꯨ ꯊꯥꯏꯂꯦꯟꯅꯤ ꯀꯣꯔꯤꯌꯥꯅꯤꯒ ꯈꯪꯕ ꯄꯣꯠꯇꯦ ꯃꯇꯝꯗꯨꯗ
ꯃꯔꯣꯜꯗꯣ ꯏꯃꯥꯟ ꯃꯥꯟꯅꯕꯩ ꯇꯗꯤ ꯈꯜꯂꯒ ꯌꯦꯡꯉꯤꯕꯅꯤ ꯁꯞꯥꯏꯇꯗꯨꯗ ꯑꯗꯨꯝ
ꯑꯗꯨꯅ ꯑꯗꯨꯃꯥꯏꯅ ꯌꯥꯝ ꯅꯨꯡꯁꯤꯕ ꯑꯩꯈꯣꯏꯅ ꯌꯦꯡꯉ ꯑꯩꯈꯣꯏ ꯑꯗꯨꯝ ꯏꯥꯒꯤ ꯁꯨꯃꯥꯏꯅ ꯍꯩꯅ ꯁꯤꯡꯅ ꯌꯦꯡꯕ ꯅꯠꯇꯦꯕ ꯌꯦꯡꯗꯦ ꯍꯥꯏꯗꯤ ꯑ ꯀꯔꯤꯝꯁꯨ ꯈꯪꯗꯦꯕ ꯍꯥꯏꯗꯤ ꯑꯗꯨꯝ ꯁꯞꯇꯥꯏꯇꯜꯗ ꯊꯣꯛꯑꯒ ꯑꯗꯨꯝ ꯌꯦꯡꯉ
ꯑꯩꯈꯣꯏ ꯃꯥꯍꯣꯏꯅꯒ ꯍꯥꯏꯌꯦꯕ ꯅꯣꯏ ꯁꯤ ꯌꯦꯡꯉ ꯀꯩꯀꯥꯟꯗꯨꯏꯅꯣ ꯑꯩꯅꯒ ꯌꯥꯝ ꯍꯩꯕ ꯁꯥꯔꯒ ꯁꯤ ꯏꯪꯂꯤꯁꯁꯦ ꯁꯤꯗꯒꯤ ꯈꯪꯍꯧꯒꯗꯣꯏꯅꯤ ꯁꯤ ꯏꯪꯂꯤꯁ ꯍꯩꯕ ꯁꯥꯕꯇꯥꯏꯇꯜ
ꯑꯗ ꯑꯩꯈꯣꯏ ꯃꯥꯗꯤ ꯆꯩꯗꯤ ꯆꯩꯔꯝꯃꯅꯤꯕ ꯈꯪꯕ꯭ꯔꯥ ꯑꯗꯨ ꯑꯃ ꯍꯥꯏꯗꯤ ꯑꯩꯈꯣꯏꯅꯒꯨꯝꯕ ꯁꯨꯝ ꯌꯦꯡꯕꯗꯨꯗ ꯃꯥꯁꯨ ꯌꯦꯡꯕ ꯌꯥꯎꯁꯜꯂꯛꯑꯅꯤꯕ ꯑꯥ ꯌꯦꯡꯕ ꯌꯥꯎꯁꯜꯂꯛꯑꯅꯤꯕ ꯑꯗꯨ
ꯐꯤꯂꯝꯁꯦ ꯄꯨꯖ ꯊꯕꯅꯦꯕ ꯑꯗꯨꯒ ꯋꯥꯠ ꯑꯗꯨ ꯅꯥꯠꯇꯥꯗꯤ ꯑꯃꯨꯛ ꯍꯣꯔꯦꯟ ꯍꯦꯟꯗꯣꯛꯈ꯭ꯔꯗꯤ ꯑꯦꯔꯤꯗꯣ ꯈꯪꯍꯧꯔꯣꯏꯗꯣꯏꯅꯤ ꯑꯗꯨ
ꯑꯗꯩꯗꯤ ꯑꯩꯈꯣꯏ ꯃꯥꯅ ꯎꯝ ꯑꯩꯈꯣꯏ ꯃꯥꯅ ꯌꯥꯝ ꯊꯋꯥꯏ ꯌꯥꯎꯅ ꯊꯋꯥꯏ ꯌꯥꯎꯅ ꯌꯦꯡꯈꯤꯕꯁꯦ ꯑꯃ ꯗꯥ ꯃꯨꯟ ꯗꯦꯠ ꯑꯦꯝꯄꯕ꯭ꯔꯦꯁ ꯗ ꯁꯟꯗꯣ
ꯎꯝ ꯎꯝ ꯎꯝ
ꯑꯗꯨꯗꯣ ꯑꯩꯈꯣꯏ ꯃꯥꯗꯤ ꯃꯥꯗꯤ ꯌꯥꯝ ꯅꯨꯡꯉꯥꯏꯖꯔꯨꯔꯕ ꯖꯥꯅꯤꯗ ꯑꯩꯈꯣꯏꯗꯗꯤ ꯍꯥꯟꯅ ꯆꯩꯔꯝꯃꯤꯅꯦ ꯈꯪꯕ꯭ꯔꯥ ꯑꯩꯈꯣꯏ ꯃꯥꯁꯦ ꯀꯩꯅꯣ ꯇꯧꯏꯤ ꯃꯇꯝ ꯃꯥꯡꯍꯟꯅꯤ ꯂꯥꯏꯔꯤꯛ ꯂꯥꯏꯁꯨ ꯄꯥꯒꯗꯧꯕ ꯃꯇꯝꯁꯤꯗ ꯗꯅ ꯑꯗꯨ ꯇꯧꯔ ꯂꯩ ꯑꯗꯥ ꯇꯧꯔ ꯂꯩ ꯃꯁꯤꯗ ꯅꯣꯡꯉꯥꯟꯕꯗꯩ ꯅꯨꯃꯤꯠꯇꯕꯧ ꯇꯤꯚꯤ ꯃꯈꯣꯡꯁꯤꯗꯅꯥ ꯑꯗꯨꯒ ꯀꯣꯟꯅꯗꯤ ꯃꯥꯖꯦ ꯑꯩꯈꯣꯏꯅ ꯇꯨꯏꯁꯟ ꯆꯠꯂꯤꯀꯥꯟꯗ ꯑꯃ ꯃꯨꯊꯠꯔ ꯊꯝꯃꯝꯃꯦꯗꯅ ꯍꯣꯔꯦꯟꯗꯤ ꯑꯩꯁꯤ ꯃꯄꯥꯗꯤ ꯑꯃ ꯃꯁꯥ ꯃꯇꯣꯝꯅ ꯍꯧꯖꯔꯛꯇ꯭ꯔꯥ ꯍꯣꯏ ꯍꯣꯏ ꯑꯗꯨ ꯑꯩꯈꯣꯏ ꯃꯥꯅꯦ ꯑꯣ ꯑꯩꯈꯣꯏ ꯃꯥꯅ ꯌꯦꯡꯊꯣꯛꯑꯕ ꯃꯥꯅ ꯅꯨꯡꯉꯥꯏꯕꯒꯤ ꯃꯥꯅ ꯌꯦꯡꯊꯣꯛꯑꯕ ꯑꯩꯈꯣꯏ ꯂꯥꯛꯇ꯭ꯔꯤꯀꯥꯟꯗ ꯑꯗꯨꯗꯨꯅꯦ ꯁꯤ ꯌꯥꯝ ꯅꯨꯡꯉꯥꯏ
ꯃ ꯑꯉꯥꯏꯔꯤ ꯀꯥꯟꯒꯤ ꯑꯩꯈꯣꯏꯅ ꯌꯦꯡꯉꯥꯛꯏ ꯈꯨꯌꯦꯡꯁꯤꯒ ꯍꯧꯖꯤꯛ ꯀꯩ ꯈꯦꯠꯅꯩꯑꯕ ꯄꯨꯔꯥ ꯀꯥꯔꯟꯒꯤ ꯈꯨꯌꯦꯡꯅꯦꯕ ꯑꯩꯈꯣꯏ ꯌꯦꯡꯉꯛꯏꯁꯤꯅ
ꯑꯗꯨꯗꯩꯩꯗꯤ ꯑꯃ ꯑ ꯑꯩꯈꯣꯏꯅ ꯀ꯭ꯂꯥꯁ ꯇꯦꯟ ꯀꯥꯕꯗ ꯊꯣꯛꯄꯅꯤ ꯑꯩꯗꯨ ꯁꯨꯀꯥꯎ ꯀꯥꯎꯗ꯭ꯔꯦ ꯑꯃ ꯎꯝ ꯗ ꯁꯀꯥꯔꯂꯦꯠ ꯍꯥꯔꯠꯇꯣ ꯑꯃ ꯑꯌꯨꯒꯤꯗꯣ
ꯎꯝ ꯎꯝ
ꯑ ꯑꯗꯨꯗꯨꯃ ꯌꯥꯝ ꯅꯨꯡꯉꯥꯏ ꯑꯁꯤꯗ ꯂꯝ ꯀꯩꯅꫭ ꯑꯝ ꯑꯩꯈꫭꯏꯒꯤ ꯑꯦꯛꯖꯥꯝꯒ ꯊꯥꯗꯣꯏꯅꯦꯒꯗꫭ ꯂꯣꯏ ꯀꯥꯎꯊꯣꯛ ꯀꫭꯛ ꯂꯨꯝꯃꯦ ꯁꯤꯗ
ꯀꯗꯥꯏ ꯊꯣꯛꯄꯅꯦꯕ ꯗꯤꯁꯦꯟꯗꯁꯟꯗꫭ ꯍꯥꯏꯗꯤ ꯀꯦꯁꯦꯠ ꯑꯣꯏꯅ ꯄꯨꯔꯥ ꯐꯪꯕꯗꯣ ꯑꯩꯈꯣꯏꯁꯤꯗ ꯑꯁ ꯀꯩꯅꯣ ꯀꯦꯁꯦꯠ ꯆꯞ
ꯑꯗꯨꯁꯨ ꯀꯦꯁꯦꯠ ꯑꯃꯗ ꯑꯦꯄꯤꯁꯣꯠ ꯑꯅꯤ ꯑꯅꯤꯔ ꯀꯩꯅꯣꯝꯛ ꯍꯥꯞ ꯄꯅꯦꯕ ꯍꯥꯏꯗꯤ ꯑꯍꯥꯟꯕ ꯊꯦ ꯍꯣꯏ ꯍꯣꯏ ꯑꯗꯨꯃꯥꯏꯅ ꯇꯧꯋꯦ ꯈꯪꯗꯦꯗ ꯑꯗꯨꯏ ꯃꯇꯝꯗꯨꯅꯦ ꯍꯦꯟꯅ ꯅꯨꯡ ꯎꯝ
ꯆꯤꯡꯊꯣꯛ ꯆꯤꯡꯊꫭꯛꯑꯒ ꯌꯦꯡꯉꯤꯅꯦ ꯑꯩꯈꯣꯏꯗꯤ ꯍꯥꯖꯝꯗ ꯂꯩꯔꯒ ꯚꯣꯏꯁ ꯑꯣꯐꯔ ꯐꯂꯥꯋꯔ ꯉꯥꯎꯔꯡꯄ ꯀꯞꯄꯀꯥꯗꯤ ꯅꯣꯏ ꯇꯧꯔꯗ꯭ꯔꯥ ꯍꯥꯖꯝꯗꯒꯤ ꯁꯝꯕꯦꯒꯗꯣ ꯀꯛꯑꯒ ꯕꯣꯏꯗ ꯅꯞꯄꯗꯣ ꯅꯨꯃꯤ ꯂꯩꯒꯤꯗꫭ ꯅꯨꯃꯤ ꯂꯩꯒꯤ ꯁꯝꯕꯦꯗꫭ
ꯃꯤ ꯂꯩꯩꯒꯤ ꯐꫭꯇꯣ ꯔꯦꯀꯤꯝ ꯀꯤꯝꯕꯝ ꯑꯗꯩꯗꯤ ꯀꯅꯥ ꯀꯅꯥꯅꯣ ꯑꯗꯨ ꯃꯇꯝꯗꯨꯗ ꯌꯥꯎꯕ ꯃꯌꯥꯝꯗꯣ ꯑꯦꯅ ꯑ ꯑ ꯀꯩꯅꫭꯗꫭ
ꯀꯤꯝꯕꯝꯅꯦ ꯑꯗꯒꯤ ꯑꯃ ꯑꯃ ꯐꯨꯜ ꯍꯥꯎꯁꯀꯤ ꯅꯨꯄꯥꯗꯣ ꯀꯔꯤ ꯍꯥꯏꯕꯅ ꯃꯃꯤꯡ ꯐꯨꯜꯍꯥꯎꯁꯀꯤ ꯅꯨꯄꯥꯗꯣ ꯑꯗꯨ ꯑꯗꯩꯗꯤ ꯅꯨꯄꯤꯗꯅ ꯑꯃ ꯑꯗꯨꯏ ꯃꯇꯝꯗꯣ ꯀꯅꯥ ꯀꯅꯥꯅꯣ ꯈꯔ ꯊꯣꯛꯄꯅꯤꯅꯦ ꯑ ꯅꯤꯠ ꯊꯥꯕꯗ ꯁꯝꯁꯨ ꯇꯦꯟꯅ ꯀꯛꯑꯒ ꯈꯪꯗꯦ ꯀꯛꯇꯦ ꯈꫭꯠꯇꯦ ꯁꯝꯁꯨ ꯇꯡꯈꯥꯏ ꯇꯡꯈꯥꯏꯒ ꯄꯨꯟꯕꯅꯦ
ꯈꯟꯖꯩꯅꯤ ꯀꯩꯅꯣ ꯑꯗꯨꯝ ꯀꯥꯟꯗꯗꯤ ꯂꯨꯛꯁꯦ ꯒꯨꯝꯖꯥꯟꯗꯤꯒꯤ ꯂꯨꯛꯁꯤꯅꯦꯕ ꯌꯥꯝ ꯄꯥꯝꯃꯤꯁꯦꯕꯣ ꯄꯛꯏ ꯈꯡꯗꯦ ꯄꯛꯇꯦ ꯈꯪꯗꯦ ꯃꯤꯡꯁꯦꯜ ꯌꯦꯡꯉꯤꯔ ꯌꯦꯡꯗ꯭ꯔꯤꯔꯥꯁꯨ ꯈꯪꯗ꯭ꯔꯦ
ꯑꯗꯨꯅꯦ ꯈꯪꯗꯦ ꯑꯗꯨꯒꯤ ꯃꯇꯝꯗꯨꯅ ꯍꯦꯟꯅ ꯅꯨꯡꯉꯥꯏ ꯑꯗꯨꯃꯥꯏꯅ ꯀ꯭ꯂꯥꯁ ꯇꯦꯟꯒꯤ ꯀꯩꯅꯣꯗꯨꯗ ꯑꯗꯨꯝ ꯂꯩꯅꯤꯡꯉꯦꯃꫭ ꯁꯦꯝꯕꯩꯅꯦ ꯌꯥꯝ ꯅꯨꯡꯉꯥꯏ ꯑꯗꯥꯏꯗꫭ ꯑꯩꯁꯨ ꯑꯗꯨꯅꯦ ꯍꯦꯃꫭꯕ ꯀꯩ ꯍꯥꯏꯗꫭꯏꯅꫭ ꯐꯤꯂꯝ ꯑꯃꯨꯛ ꯌꯦꯡꯏ ꯨꯆꯥꯅꯤ ꯑꯃꯨꯛ ꯊꯛꯀꯅꯤ ꯍꯦꯛꯇ ꯂꯩꯪ ꯑꯗꯨꯅ ꯁ꯭ꯀꯨꯜꯁꯨ ꯑꯗꯨꯝ ꯆꯠꯂꯤ ꯂꯥꯏꯔꯤꯛꯁꯨ ꯑꯗꯨꯝ ꯄꯥꯏ ꯑꯗꯨ ꯃꯇꯝꯗ ꯂꯥꯏꯔꯤꯛꯁꯨ ꯀꯩꯁꯨꯝ ꯁꯣꯏꯗꯦ ꯍꯣꯏ ꯂꯥꯏꯔꯤꯛꯁꯨ ꯑꯗꯨꯝ ꯄꯥꯏ ꯐꯤꯂꯝꯁꯨ ꯗꯃꯥ ꯗꯃꯥ ꯌꯦꯡꯉꯦ ꯏꯃꯥꯟꯅꯕꯤꯒꯩꯒ ꯑꯗꯨꯝ ꯆꯥꯕ ꯊꯛꯄ ꯂꯥꯡꯕ ꯑꯗꯨꯝ ꯇꯧꯋꯦ ꯁꯥꯟꯅꯁꯨ ꯑꯗꯨꯝ ꯁꯥꯟꯅꯩ ꯀꯨꯝꯍꯩ ꯍꯔꯥꯎꯖꯨ ꯑꯝꯇ ꯆꯤꯊꯗꯦ ꯑꯥꯎ
ꯍꯧꯖꯤꯛꯅ ꯀꯔꯤꯝꯁꯨ ꯌꯥꯎꯗ꯭ꯔꯦ ꯂꯥꯏꯔꯤꯛꯁꯨ ꯍꯩꯇꯦ ꯃꯤꯒꯁꯨ ꯀꯔꯤꯝ ꯄꯨꯟꯗ꯭ꯔꯦ ꯀꯩꯗꯣꯏꯅꯣꯪ
ꯑꯗꯨꯅꯦ ꯍꯥꯏꯁꯦ
ꯃꯊꯟ ꯇꯦꯟꯖꯜꯂꯛꯄꯖꯥ
ꯃꯥꯅꯦ ꯐꯔꯦ ꯐꯔꯦ ꯎ ꯁꯨꯃꯥꯏꯅ ꯍꯣꯏ ꯍꯣꯏ ꯃꯔꯛ ꯃꯔꯛꯇ ꯈꯔ ꯈꯔ ꯅꯪ ꯅꯨꯡꯗꯥꯡ ꯊꯕꯛꯀ ꯁꯡ ꯅꯨꯄꯥꯗ ꯀꫭꯜ ꯇꯧꯔꯛꯑꫭ ꯎꯝ ꯇꯧꯔꯀꯦ ꯇꯧꯔꯛꯀꯦ ꯊꯝꯃꯦ ꯊꯝꯃꯦ ꯍꫭꯏ ꯍꫭꯏ